ꯎꯝ ꯑ ꯀꯕ ꯈꯥꯏꯔꯣ ꯎꯝ
ꯀꯥꯎ ꯐꯨ ꯔꯦ
ꯋꯥꯔꯤ ꯅꯨꯡꯉꯥꯏꯕꯗꯨꯗ
ꯑ ꯍꯍ ꯋꯥꯔꯤꯗꯣ ꯑꯃꯔꯣꯝꯗ ꯑꯗꯨꯝ ꯆꯠꯈꯤꯕꯗꯨꯗ
ꯋꯥ ꯏꯕꯥꯅꯤꯅꯦ ꯋꯥꯔꯤ ꯍꯦ ꯅꯨꯡꯉꯥꯏꯔꯤꯗꯨ ꯏꯁꯇ꯭ꯔꯤꯝ ꯃꯥꯟꯅꯔꯨꯕꯩꯅꯦ ꯍꯥꯏꯕ
ꯑ ꯑꯁ ꯉꯔꯥꯡ ꯃꯤꯁꯀꯤꯗꯤ ꯃꯥꯏ ꯋꯥꯔꯤ ꯃꯌꯥꯝ ꯂꯤꯔꯛꯑꯦ
ꯑꯣ ꯖꯖꯥꯇꯤꯗ ꯅꯨꯡꯉꯥꯏ ꯃꯥꯗꯣ ꯋꯥꯔꯤ ꯁꯥꯟꯅꯕ ꯏꯕꯥꯃꯤꯒꯤꯗꯤꯅꯦ ꯈꯪꯕ꯭ꯔ ꯋꯥꯔꯤꯁ ꯁꯥꯟꯅꯕꯗ ꯑꯅꯤꯔꯛ ꯌꯥꯈꯤꯗ꯭ꯔꯔꯤꯅꯦ ꯍꯥꯏꯕ ꯅꯦꯠꯋꯥꯛ ꯌꯥꯗꯗꯅ
ꯑ ꯑꯩꯒꯤꯁꯨ ꯉꯔꯥꯡ ꯃꯤꯁꯀ ꯇꯧꯕꯗ ꯑꯅꯤ ꯗꯤꯐꯦꯛ ꯆꯠꯈ꯭ꯔꯤꯅꯦ ꯑꯩꯒꯤ
ꯑꯗꯨ ꯅꯨꯡꯉꯥꯏꯇꯦꯀꯣ ꯑꯗꯣ ꯑꯩꯅ ꯈꯟꯕꯗ ꯀꯣꯜ ꯇꯧꯕꯁꯦ ꯍꯥꯏꯗꯤ ꯂꯦꯞꯇꯅ ꯁꯨꯝ ꯇꯧꯕꯁꯤꯁꯨ ꯑꯗꯨꯨ ꯌꯥꯗꯕ ꯃꯥꯜꯂꯦꯕꯀꯣ ꯍꯥꯏꯗꯤ ꯗꯤ ꯕ꯭ꯔꯦꯛ ꯄꯤꯔ ꯄꯤꯔꯒ ꯇꯧꯗꯧ ꯃꯥꯜꯂꯤ
ꯃꯤꯁꯀ ꯈꯛꯇꯪ ꯁꯥꯟꯗ ꯉꯥꯏꯔꯤꯕꯨꯁꯦꯀꯣ ꯀꯌꯥ ꯐꯨꯠ
ꯎꯝ ꯃꯤꯁ ꯀ ꯍꯥꯏꯔꯗꯅ
ꯎꯝ
ꯑꯗꯨꯒ ꯃꯤꯁꯀꯤ ꯃꯃꯥꯟꯅꯕꯤ ꯑꯃꯒ ꯊꯥꯈ꯭ꯔꯦ
ꯎꯝ
ꯑꯗꯨꯒ ꯃꯤꯁꯀꯤ ꯃꯅꯥꯎ ꯅꯨꯄꯤ ꯃꯥꯒꯗꯤ ꯑꯃꯨꯛꯈꯛ ꯉꯥꯏꯔꯤ ꯃꯥꯂꯦ
ꯎꯝ ꯑꯩꯁꯨ ꯉꯔꯥꯡ ꯈꯛꯇꯪ ꯌꯥꯏꯅꯦ ꯃꯤꯁꯅ ꯅꯗꯥꯎ ꯌꯥꯝ ꯌꯥꯏꯅꯦ ꯅꯪꯉꯦꯅ ꯍꯥꯏꯗꯤ ꯐꯠꯍꯔꯒ ꯑꯗꯨꯝ ꯌꯥꯔꯄ
ꯍꯣꯏ ꯍꯣꯏ ꯍꯣꯏ ꯃꯥ ꯍꯥꯏꯅꯤ ꯅꯪ ꯑꯗꯨꯝ ꯑꯞꯗꯦꯗ ꯂꯩꯔ ꯂꯩꯔꯝꯃꯦ ꯍꯥꯏꯌꯦ ꯅꯪꯒꯤ
ꯑꯥ
ꯑꯗꯩ ꯃꯥ ꯅꯍꯥꯟꯗꯒꯤꯅꯦ ꯁꯥꯎ ꯍꯥꯏꯕ ꯁꯥꯎꯋꯦꯕꯅ ꯑꯩꯅ
ꯍ ꯍꯍꯍ ꯍ
ꯄ ꯃꯥ ꯍꯥꯟꯅ ꯇꯧꯍꯜꯂꯛꯑꯣꯔꯥ ꯀꯥꯏꯅ
ꯎꯝ ꯑꯩꯈꯣꯏ ꯑꯁꯤꯗ ꯂꯩꯃꯤꯟꯅꯕ ꯏꯃꯥꯟꯅꯕꯤꯒꯩ ꯁꯨ ꯑꯝꯇ ꯌꯥꯅꯗꯦꯕ ꯃꯣꯏꯁꯨ
ꯎꯝ ꯅꯪ ꯌꯥꯔꯗꯤ ꯌꯥꯝ ꯐꯔꯦ
ꯑ ꯑꯩ ꯃꯤꯁꯅ ꯉꯔꯥ ꯍꯣꯏ
ꯌꯥꯝ ꯐꯪꯕ꯭ꯔ ꯅꯠꯇꯕ ꯏꯦ ꯑꯧ ꯃꯥꯅ ꯃꯥꯅ ꯀ ꯍꯥꯏꯕꯗꯣ ꯑꯩꯉꯣꯟꯗꯒꯗꯤ ꯏꯁꯄꯤ ꯁꯣ ꯄꯪꯊꯥ ꯊ ꯍꯥꯏꯔꯒ ꯇꯦꯛꯀ ꯇꯧ ꯃꯦꯟ ꯁꯥꯏꯟꯒ ꯇꯧꯁꯜꯂꯛꯀꯗꯤ ꯑꯗꯣ ꯥꯏꯣꯗꯗꯦ ꯏꯣ ꯍ ꯑꯗꯨꯅꯦ ꯑꯩꯗꯣ ꯅꯍꯥꯟꯈꯩ ꯃꯥꯅ ꯑꯦꯛꯖꯥꯝ ꯇꯧꯔꯤꯉꯩꯗꯩꯅꯦ ꯃꯥ ꯑꯩꯉꯣꯟꯗꯒ ꯍꯧꯔꯗ
ꯑꯥ
ꯇ ꯑꯩ ꯑꯦꯛꯥꯝꯗꯨ ꯑꯝꯇ ꯂꯣꯏꯌꯦꯦꯅꯠꯇ꯭ꯔꯗꯤ
ꯑꯈꯣꯏ ꯃꯤꯁꯅ ꯅ ꯑꯦꯖꯥꯗꯔ ꯍꯥꯏꯔꯛꯑꯣꯅ ꯍꯥꯏꯔꯛꯦ ꯑꯗꯣ ꯉꯔꯥꯡ ꯂꯣꯏꯔꯦ ꯑꯩꯈꯣꯏꯒꯤ ꯑ ꯑꯗꯨꯒ ꯀ ꯊꯅꯔꯦ
ꯑꯁ ꯍꯟꯗꯛꯇꯩꯒꯤꯗꯤ ꯅꯣꯏ ꯑꯃꯨꯛ ꯍꯟꯗꯛꯀꯤꯗꯤ ꯊꯥꯔꯠ ꯁꯦꯃꯤꯁꯇꯔ ꯑꯃꯨꯛ ꯅꯨꯡꯉꯥꯏꯕ ꯂꯩꯇꯕꯅꯦꯅꯤ
ꯑꯣ
ꯂꯥꯟꯁꯨ ꯅꯨꯡꯉꯥꯏꯕꯅꯦ ꯑꯗꯩ ꯖꯦꯅꯦꯇꯤꯛꯁꯅꯦꯕ ꯇꯝꯗꯣꯏꯁꯦ
ꯑꯥ
ꯖꯦꯅꯦꯇꯤꯛꯁꯨ ꯌꯥꯝ ꯅꯨꯡꯉꯥꯏꯕꯅꯦ ꯑꯩꯗꯤ ꯈꯪꯗꯦ ꯇꯝꯃꯛꯏ ꯃꯌꯥꯝꯁꯤꯗꯒꯤ ꯊꯥꯔꯠꯁꯔ ꯅꯤ ꯃꯨꯏ
ꯑ
ꯈꯪꯗꯦ ꯀꯣ ꯔꯤꯖꯜꯠ ꯄꯥꯁꯄꯨꯗꯤ ꯇꯧꯋꯦ ꯑꯗꯣ ꯃꯥꯔꯛꯁꯤꯠ ꯍꯧꯖꯤꯛꯐꯥꯎ ꯌꯦꯡꯗ꯭ꯔꯤ ꯑꯩ
ꯑꯥ ꯍꯇ ꯃꯇꯦꯛꯁꯦ ꯍꯥꯟꯅꯁꯨ ꯅꯨꯡꯉꯥꯏꯈꯤ ꯇꯨꯌꯦꯜꯐꯇꯁꯨ ꯑꯦꯂꯕꯦꯟ ꯇꯨꯌꯦꯜꯞ
ꯅꯨꯡꯉꯥꯏꯕꯅꯦ ꯑꯗꯨꯅꯅꯦ ꯍꯥꯏꯗꯤ ꯑꯗꯨꯃꯥꯏꯅ ꯂꯥꯛꯈꯤꯕꯅꯤꯅ ꯍꯥꯏꯗꯤ ꯀ꯭ꯔꯣꯁ ꯇꯧꯕꯒꯗꯤ ꯌꯥꯎꯗꯦ ꯅꯦꯕꯀꯣ ꯑꯗꯨꯅ ꯌꯥꯝ ꯅꯨꯡꯉꯥꯏꯔꯦ ꯃꯦ
ꯎꯝ
ꯇꯥꯅ ꯗꯦꯟꯃꯥꯛꯔꯀꯤ ꯑꯪꯀꯜ ꯍꯣꯠꯄꯗ ꯀꯔ ꯐꯣꯇꯣꯒ ꯄꯤꯔꯤꯅꯤ ꯀꯩꯅꯣ
ꯑ ꯨꯕꯁꯃꯤꯗꯤ ꯆꯪꯨꯔꯁꯦ ꯑꯣꯏꯒ
ꯈꯪꯗꯦꯗꯨꯅ ꯅꯨꯡꯉꯥꯏꯕ꯭ꯔꯥ ꯃꯥꯖꯣ
ꯃꯥꯅ ꯑꯃꯨꯛ ꯍꯣꯏ ꯃꯥꯅ ꯑꯃꯨꯛ ꯏꯊꯣꯛ ꯈꯣꯠꯇꯣꯛꯑꯒ ꯐꯖꯅ ꯇꯥꯛꯑꯦ ꯃꯥꯕꯨꯗꯤ ꯇꯞꯅꯁꯨ ꯇꯥꯛꯄꯅꯦ ꯑꯗꯒꯤ ꯃꯦꯝꯕꯇꯥꯥꯅ ꯑꯃꯨꯛ ꯃꯥꯒꯤ ꯂꯦꯞꯇꯣꯞꯇꯒꯤ ꯑꯗꯨꯃꯥꯏꯅ ꯌꯦꯛ ꯑꯗꯨꯃꯥꯏ ꯇꯥꯏꯅ ꯑꯗꯣ ꯍꯧꯖꯤꯛ ꯃꯦꯝ ꯁꯨꯕꯥꯁ ꯇꯒ ꯏꯊꯣꯛꯑꯒ ꯇꯥꯛꯄꯤꯅꯦ ꯑꯗꯣ
ꯌꯥꯝ ꯐꯩꯌꯦ ꯑꯗꯨꯗꯤ
ꯒꯌꯥꯟ ꯁꯨꯨꯝꯇꯥ ꯇꯥꯗꯦ
ꯑꯁ ꯃꯦꯝ ꯅꯤꯔꯃꯥꯂꯥ ꯍꯥꯏꯕ ꯃꯦꯝ ꯕꯤꯖꯌꯥ ꯍꯥꯏꯕ ꯕꯤꯖꯌꯥꯒꯗꯤ ꯅꯪ ꯅꯣꯏꯗꯨꯕꯨ ꯀ꯭ꯂꯥꯁꯀ ꯇꯥꯛꯄ꯭ꯔꯣ
ꯑꯁ ꯀꯥꯏꯗꯣꯏꯅꯣ ꯃꯥꯁꯦ ꯑꯗꯨ ꯄꯨꯡ ꯇꯔꯥꯃꯥꯊꯣꯏꯗꯩ ꯀ꯭ꯂꯥꯁ ꯇꯧꯕꯅꯦꯅ ꯍꯥꯏꯔꯝꯕꯅꯦ ꯑꯗꯨꯒ ꯃꯥꯁꯦ ꯄꯨꯡ ꯇꯔꯥꯃꯥꯊꯣꯏ ꯃꯈꯥꯏ ꯁꯨꯃꯥꯏꯅ ꯂꯥꯛꯑꯅꯤ
ꯑꯁ ꯂꯥꯛꯄ ꯂꯥꯛꯏꯗꯅ ꯅꯣꯏꯗꯤ ꯑꯩꯈꯣꯏꯗꯤꯅꯦ ꯍꯟꯗꯛ ꯃꯥꯁꯦꯛ ꯇꯥꯏꯕꯣ ꯍꯣꯏꯒ ꯑꯩꯈꯣꯏ ꯀ꯭ꯂꯥꯁ ꯑꯃꯨꯛꯇ ꯍꯦꯟꯅ ꯇꯧꯗꯦ
ꯑꫭ ꯌꯥꯝ ꯍꯣꯏ
ꯃꯥꯅ ꯑꯩꯈꯣꯏꯅ ꯐꯥꯔ ꯁꯦꯃꯤꯁꯇꯔ ꯀꯥꯔꯛꯄꯩꯔꯥ ꯀꯩꯅꯣ ꯈꯪꯗꯦꯕꯀꯣ ꯑꯗꯨꯋꯥꯏꯗꯧ ꯏꯃꯥꯅꯦ ꯀꯥꯁꯦ ꯁꯨꯡꯂꯧ ꯂꯧꯗꯕ ꯑꯗꯨꯒ ꯅꯣꯡꯃꯗꯤ ꯗꯤ ꯃꯥꯅ ꯀ꯭ꯂꯥꯁ ꯇꯧꯁꯦꯅ ꯀꯧꯔꯛꯑꯦ
ꯎꯝ
ꯑꯗꯣ ꯀ꯭ꯂꯥꯁꯁꯦ ꯇꯧꯗꯕꯤꯗ ꯃꯥ ꯍꯥꯏꯅꯤ ꯑꯩꯁꯦ ꯍꯪꯆꯤꯠ ꯄ꯭ꯔꯥꯏꯖ ꯂꯧ ꯆꯠꯇꯣꯏꯅꯦꯕꯀꯣ ꯀꯣ ꯍꯥꯏꯗꯤ ꯃꯥꯅ ꯄ꯭ꯔꯥꯏꯖ ꯐꯪꯗꯣꯔꯦ ꯍꯥꯏꯕꯒꯤ ꯋꯥꯔꯤ ꯂꯤꯅꯤꯕꯒꯤ ꯑꯣꯏꯔꯣꯝꯗꯣꯏꯅꯦꯕ ꯈ꯭ꯋꯥꯏ ꯂꯁꯤꯗ ꯑꯗ ꯃꯥ ꯍꯥꯏꯅꯤ ꯇ꯭ꯋꯦꯟꯇꯤꯗꯩꯗ ꯁꯤꯐꯥꯎꯗꯤ ꯀ꯭ꯂꯥꯁ ꯇꯧꯔꯔꯣꯏ ꯀꯥꯏ ꯑꯗꯣ ꯑꯩꯈꯣꯏ ꯀꯠꯁꯦ ꯍꯥꯏꯅ ꯏꯁ ꯍꯥꯟꯗꯩꯁꯨ ꯇꯧꯗꯕ
ꯑꯗꯨ ꯄ꯭ꯔꯛꯇꯤꯀꯦꯜ ꯇꯧꯅꯤ ꯂꯥꯛꯑꯣ ꯂꯥꯛꯑꯦ ꯑꯗꯨꯒꯗ ꯑꯩꯈꯣꯏꯅ ꯃꯥ ꯐꯣꯇꯣ ꯀꯥꯞꯇꯣꯏ ꯂꯩꯦ ꯐꯣꯇꯣ ꯀꯥꯞꯇꯣꯏꯅꯤꯅ ꯆꯠꯊꯣꯛ꯭ꯔꯤꯅꯦ ꯁ꯭ꯀꯨꯜꯒꯤ ꯀꯣꯂꯦꯖꯀꯤ ꯃꯦꯒꯥꯖꯤꯟꯒꯤ ꯐꯣꯇꯣ ꯀꯥꯞ ꯂꯩꯌꯦꯅ ꯆꯠꯊꯣꯛꯈ꯭ꯔꯤꯅꯦꯕ ꯍꯣꯏ
ꯁꯨꯃꯤꯝ ꯂꯥꯎꯏꯗꯨ ꯗ꯭ꯔꯦꯁ ꯍꯜꯂꯛꯄ ꯃꯇꯝꯗ ꯌꯥꯝ ꯊꯤꯛ ꯅꯥꯟꯗ꯭ꯔꯣ ꯍꯥꯏꯗꯤ ꯑꯍꯜ ꯑꯣꯏꯔꯒꯁꯨ ꯌꯦꯡꯕ ꯌꯥꯝ ꯅꯨꯡꯉꯥꯏꯕꯅꯦ
ꯎꯝ
ꯑꯗꯩ ꯃꯦꯝ ꯅꯨꯡꯗꯥꯥꯍꯣꯏꯗꯤ ꯑꯩꯈꯣꯏꯒꯤ ꯑꯩꯈꯣꯏ ꯂꯥꯏꯔꯤꯛ ꯇꯥꯛꯄ ꯍꯩꯔꯣꯏꯕ ꯍꯥꯏꯗꯤ ꯃꯣꯏꯗꯤ ꯑꯍꯜ ꯑꯣꯏꯁꯜꯂꯛꯑꯕꯅꯤꯅ ꯁꯦꯂꯦꯕꯁꯇꯨ ꯅꯧꯔꯤꯗꯅꯀꯣ
ꯍꯣꯏ
ꯑꯗꯨꯅ ꯃꯣꯏꯅ ꯍꯥꯟꯅ ꯇꯝꯃꯛꯄꯀꯣ ꯑꯗꯨꯒ ꯁꯤꯦ ꯑꯩꯈꯣꯏꯅ ꯇꯝꯃꯤꯁꯤꯒ ꯃꯥꯥꯟꯦ
ꯎꯝ ꯑꯗꯨ ꯑꯗꯨ ꯃꯣꯏꯦ ꯀ꯭ꯂꯥꯁ ꯂꯥꯎ ꯠꯇꯕ ꯌꯥꯔꯗꯤ ꯀꯌꯥꯝ ꯁꯨꯡꯇꯥ ꯇꯥꯗꯦ ꯑꯗꯒꯤ ꯈꯪꯗꯦ ꯍꯥꯏꯐꯦꯠꯇꯪ ꯈꯪꯗꯕꯒꯨꯝꯕ ꯑꯗꯨ ꯍꯥꯏꯐꯦꯠꯀ ꯈꯟꯖꯥꯟꯅꯩꯀꯥꯟꯗ ꯀꯩ ꯍꯥꯏꯅꯣꯒ ꯈꯜꯂꯤꯀꯥꯟꯗ ꯑꯗꯨꯣ ꯑꯣꯖꯥ ꯃꯨꯊꯠꯈ꯭ꯔ ꯗꯥꯏꯒ꯭ꯔꯝꯁꯤꯅ ꯌꯩꯔ ꯌꯦꯛꯇꯔꯒ꯭ꯌꯥꯥꯡ ꯀꯥꯗꯦ ꯑꯝ ꯊ ꯅ ꯋꯥꯏ ꯃꯦꯝꯅꯦ ꯂꯥꯛꯏ ꯀ꯭ꯂ ꯂꯥꯁ
ꯊꯥꯔꯠ ꯁꯦꯃꯤꯁꯇꯔꯗꯩꯗꯤ ꯀꯌꯥ ꯌꯥꯎꯔꯛꯇꯧ ꯃꯥꯟꯗ꯭ꯔꯦ ꯑꯗꯨ ꯈꯪꯗꯦꯅꯤ
ꯎꯝ
ꯑꯩꯈꯣꯏ ꯊꯥꯔꯠ ꯁꯦꯃꯤꯁꯇꯔꯁꯦ ꯃꯥꯅ ꯁꯦꯛ ꯑꯣꯏꯅ ꯇꯥꯛꯂꯛꯄ ꯑꯣꯏꯅꯝ ꯇꯧꯕꯅꯦ ꯃꯦꯝꯦꯝꯅꯤ ꯃꯅꯥ ꯂ
ꯑꯗꯒꯤ ꯃꯖ ꯑ ꯑꯣ ꯅꯔꯁꯇꯒꯤꯗꯤ ꯖꯤ ꯏꯅ ꯍꯦꯟꯅ ꯊꯋꯥꯏ ꯍꯋꯥꯏ ꯇꯥꯏꯞꯇꯀꯣ ꯖꯤ ꯏꯒꯤꯗꯤ ꯐꯖꯅ ꯇꯧꯋꯦ ꯍꯥꯏꯗꯤ ꯕꯣꯠꯅꯤ ꯖꯤ ꯏ ꯂꯧꯕ ꯀꯥꯡꯕꯨꯗꯣ
ꯑꯗꯨ ꯀꯩꯒꯤꯅꯣ ꯈꯪꯕ꯭ꯔꯥ ꯀꯝꯄ꯭ꯂꯦꯟ ꯇꯧꯧꯕꯒꯤ
ꯑꯣ
ꯖꯨꯂꯣꯖꯤꯗꯅꯦ ꯖꯨꯂꯣꯖꯤ ꯑꯣꯖꯥꯈꯩꯗ ꯃꯣꯏ ꯄꯣꯠꯅꯤ ꯑꯣꯖꯥꯈꯩꯗꯣ ꯂꯥꯏꯔꯤꯛ ꯇꯥꯛꯄꯤꯗꯦ ꯈꯣꯠꯄꯤꯗꯦ ꯑꯗꯨꯃꯥꯏꯅ ꯀꯝꯄ꯭ꯂꯦꯟ ꯇꯧꯕꯩꯅꯦꯕ
ꯑꯣ ꯑꯩꯅ ꯈꯜꯂꯦꯕ ꯀꯔꯤ ꯃꯣꯏꯅꯁ ꯌꯥꯝꯅ ꯖꯤꯗ ꯊꯋꯥꯏ ꯌꯥꯎꯔꯤꯁꯤꯕꯣꯅ
ꯍꯥꯏꯗꯤ ꯀꯩꯅꯣ ꯁꯕꯖꯦꯛ ꯑꯃꯗꯒꯤ ꯂꯥꯛꯄꯅꯤꯅ ꯀꯩ ꯈꯟꯈꯤꯅꯤꯅꯀꯣ ꯑꯗꯨꯒꯤ ꯈꯜꯂꯒ ꯀꯩꯅ ꯇꯧꯔꯨꯅꯤꯗ ꯑꯗꯣ ꯑꯩꯈꯣꯏꯅꯅꯦ ꯎꯝ ꯑꯗꯣ ꯑꯩꯈꯣꯏꯅ ꯖꯤꯛ ꯒꯤ ꯆꯠꯄ ꯃꯇꯝꯗꯅꯦ ꯑ ꯖꯂꯣꯖꯤ ꯇꯒꯥꯏꯁꯅ ꯍꯥꯏ ꯟꯕ ꯅꯣꯏꯕꯣꯠꯂꯤꯒꯣ ꯑꯣꯖꯥꯈꯩꯗꯣ ꯂꯥꯏꯔꯤꯛ ꯇꯥꯛꯄ ꯅꯨꯡꯉꯥꯏꯇꯕ꯭ꯔꯥ ꯂꯥꯏꯔꯤꯛ ꯀꯩꯁꯨ ꯇꯥꯛꯄꯤꯗꯕ꯭ꯔꯥꯒ ꯑꯩꯈꯣꯏꯗꯤ ꯍꯥꯏꯗꯤ ꯑꯣꯖꯥꯒꯗ ꯁꯨꯡꯅꯥꯎ ꯂꯛꯇꯕ ꯀꯥꯏ ꯍꯪꯉꯦꯨꯒ ꯑꯩꯈꯣꯏꯅ ꯑꯃꯨ ꯃꯈꯣꯏꯒꯤ ꯁꯞꯖꯦꯛꯅꯦꯅ ꯀꯟꯈꯠꯂꯤꯅꯦ ꯑꯁ ꯃꯃ ꯃꯈꯈꯣꯏ ꯌꯥꯗꯤꯤ ꯅꯨꯡꯉꯥꯏꯈ꯭ꯔꯖꯥꯠꯅꯤ ꯈꯨꯠꯅ ꯇꯥꯛꯄꯒꯁꯦ ꯌꯥꯝ ꯒ꯭ꯌꯥꯟ ꯇꯥꯥꯟ ꯇꯥꯛꯏ ꯀꯥꯏꯦꯀꯣ ꯑꯗꯨꯃꯥꯏꯅ ꯑꯩꯈꯣꯏꯅ ꯑꯃꯨꯛ ꯍꯟꯗꯣꯏꯅꯦ ꯑꯗꯨꯗꯤ ꯑꯣꯖꯥꯥꯁꯦ ꯑꯣ ꯍꯥꯏ ꯇ ꯃꯤ ꯂꯩꯒꯦꯒ ꯍꯥꯏꯗꯤ ꯃꯣꯏꯅ ꯀꯝꯄ꯭ꯂꯦꯟ ꯇꯧꯔꯕꯩ ꯃꯥꯅꯦ ꯊꯥꯒꯠꯇ ꯌꯥꯗ ꯊꯥꯒꯠꯂꯤꯅꯤꯅꯦ ꯑꯁ ꯑꯗꯨꯒ ꯑ ꯑꯩꯈꯣꯏꯅꯒ ꯍꯥꯏꯅꯤ ꯑꯁ ꯑꯗꯨ ꯅꯨꯡꯉꯥꯏꯇ ꯍꯥꯏꯕ ꯀꯥꯡꯨꯗꯣ ꯀꯌꯥ ꯂꯥꯛꯇꯕ ꯑꯣꯏꯔꯝꯅꯣ ꯗꯨꯃꯥꯏꯅ ꯇꯧꯔ ꯇꯧꯔꯤꯤꯅꯦꯅꯦꯦꯝꯃ ꯑꯩꯗꯤꯄꯥꯔꯃꯦꯟ ꯗꯤꯄꯥꯔꯃꯦꯟ ꯀꯝꯄꯤꯇꯤꯁꯟ ꯇꯧꯔꯤꯅꯤꯗꯅ
ꯍꯣꯏꯣꯏ ꯑꯩꯈꯣꯏꯁꯨ ꯑꯩꯈꯣꯏꯅ ꯍꯦꯜꯂꯦꯦ ꯂꯩꯖꯩꯅꯦꯕ
ꯑꯗꯣ ꯃꯣꯏ ꯖꯨꯂꯣꯖꯤ ꯑꯣꯖꯥꯈꯩꯗꯤꯀꯣ ꯌꯥꯝꯅ ꯀꯩꯅꯣ ꯇꯧꯋꯦ ꯊꯕꯛ ꯑꯃ ꯇꯧꯕ ꯃꯇꯝꯗ ꯌꯥꯝ ꯆꯦꯛꯁꯤꯟꯅ ꯇꯧꯋꯦꯕꯀꯣ ꯍꯥꯏꯗꯤ ꯁꯤꯟꯕꯂ ꯃꯌꯥꯝ ꯍꯩꯌꯦꯕ ꯑꯗꯨꯒꯤꯗꯤ ꯌꯥꯝꯅ ꯐꯩ ꯍꯥꯏꯗꯤ ꯄ꯭ꯔꯦꯛꯇꯤꯀꯦꯜ ꯑꯃ ꯏꯟꯇꯔꯅꯦꯜ ꯑꯦꯁꯥꯏꯟꯃꯦꯟ ꯑꯃ ꯇꯧꯗꯣꯔꯦ ꯍꯥꯏꯔꯒꯗꯤ ꯑꯩꯈꯣꯏꯅ ꯂꯥꯏꯔꯤꯛ ꯇꯝꯃꯤꯉꯩꯗꯒꯤ ꯍꯧꯅ ꯄꯤꯕ ꯍꯧꯋꯦꯕ ꯑꯩꯈꯣꯏ ꯣꯠꯅꯤꯒꯤꯗꯤ ꯀꯥꯏꯗꯒꯤ ꯏꯁꯇꯨꯗꯦꯟꯗ ꯌꯥꯝ ꯄ꯭ꯔꯦꯁꯔ ꯄꯤꯕꯗ
ꯍꯣꯏ ꯑꯗꯒꯤ ꯂꯥꯁ ꯑꯋꯥꯔꯗ ꯈꯇꯪꯁꯨ ꯍꯥꯏꯔꯛꯀꯅꯦꯕ ꯃꯣꯏꯅ ꯍꯥꯏꯔꯛꯄꯁꯦ
ꯑꯗꯩ ꯍꯟꯗꯛꯀꯤꯗꯨꯗꯤ ꯀꯌꯥꯝ ꯋꯥꯏ ꯅꯦꯠ ꯊꯤꯡꯈꯤꯕ ꯃꯇꯥꯡ ꯍꯥꯏꯗꯤ ꯏꯟꯇꯔꯅꯦꯠꯁ ꯍꯥꯏ ꯃꯤꯁꯦ ꯉꯁꯤ ꯄꯤꯔꯦ ꯈꯜꯂꯣꯕꯀꯣ
ꯑꯥ
ꯄꯤꯗꯣꯏꯅꯦꯕ ꯃꯦꯝ ꯃꯔꯤꯅꯥꯅ ꯉꯁꯤ ꯄꯔꯝꯃꯦꯕ ꯑꯩꯈꯣꯏ ꯀꯣꯂꯦꯖ ꯀꯥꯏꯔꯤꯉꯩꯗ ꯑꯗꯩ ꯅꯣꯡꯉꯥꯜꯂꯛꯄꯗꯒꯤꯩ ꯏꯔꯥꯡ ꯇꯧꯈ꯭ꯔꯦꯅ ꯕꯟꯂ ꯀꯩꯅꯣ ꯃꯌꯥꯝ ꯀꯟꯕ ꯑꯃ ꯇꯧꯈꯤꯕꯅꯤ ꯑꯦꯛꯖꯥꯝ ꯍꯧꯔꯝꯗꯥꯏꯗꯨꯗ ꯑꯗꯨꯗ ꯑꯥ ꯑꯗꯨꯒ ꯈꯔ ꯂꯩꯔꯒ ꯏꯟꯇꯔꯅꯦꯠꯇꯤ ꯌꯥꯜꯂꯛꯏꯗꯅ
ꯎꯝ
ꯏꯟꯇꯔꯅꯦꯠ ꯌꯥꯕ ꯌꯥꯎꯋꯦ ꯌꯥꯗꯕ ꯌꯥꯎꯋꯦ ꯋꯥꯏ ꯐꯥꯏꯗ ꯑꯣꯏꯔꯅꯤ ꯑꯗꯨꯁꯨ ꯌꯥꯏꯗꯣ
ꯍꯣꯏ
ꯑꯗꯨꯋꯥꯏꯗꯨꯗ ꯅꯤꯝꯂꯥꯁꯤꯅ ꯍꯦꯛꯇ ꯑꯦꯁꯥꯏꯟꯃꯦꯟ ꯏꯟꯇꯔꯅꯦꯠ ꯑꯦꯁꯥꯏꯟꯃꯦꯟ ꯄꯤꯈꯠꯂꯛꯀꯗꯕꯅꯦꯅ ꯈꯪꯂꯝꯃꯣ ꯃꯌꯥꯝꯁꯦ ꯁꯥꯎꯅꯗꯅ ꯒꯥꯔꯤ ꯆꯦꯟꯗꯕꯁꯨ ꯌꯥꯎꯋꯤ ꯑꯗꯩꯅꯦ ꯊꯣꯡꯖꯕꯁꯨ ꯌꯥꯎꯋꯦ ꯈꯔ ꯉꯥꯛꯄꯤꯀꯣ ꯑꯗꯨꯒꯨꯝꯕ ꯍꯥꯏꯅꯤ ꯌꯥꯝ ꯅꯨꯡꯉꯥꯏꯔꯦ ꯍꯥꯏꯔ ꯈꯖꯥꯅꯤ ꯏꯟꯇꯔꯅꯦꯠ ꯑꯦꯁꯥꯏꯟꯃꯦꯟ ꯄꯤꯈꯤꯕ ꯀꯨꯏꯔꯦ
ꯏꯁ ꯑꯗꯨꯅꯦ ꯍꯥꯏꯁꯦ ꯌꯥꯝ ꯐꯥꯎꯋꯦ ꯍꯥꯏꯕ
ꯅꯠꯇ꯭ꯔ ꯈꯔ ꯁꯥꯎꯅꯖꯅꯅꯦ
ꯎꯝ ꯑꯩꯈꯣꯏ ꯍꯥꯏ ꯀꯩ ꯋꯥꯁꯨ ꯌꯥꯝ ꯐꯥꯎꯁꯤꯕꯣ
ꯎ
ꯋꯥꯒꯖꯦ ꯑ ꯋꯥꯒꯗꯦ ꯄ ꯄꯅꯦ ꯃꯥ ꯊꯠꯂꯤꯁꯦ
ꯣꯏꯅꯦ ꯀꯩꯅꯣꯝꯒ ꯑꯗꯨꯅꯅꯦ ꯍꯥꯏꯗꯤ ꯑꯣꯖꯥ ꯑꯃꯒ ꯁꯥꯇ꯭ꯔ ꯑꯃꯒ ꯐꯖꯅ ꯂꯣꯏꯅꯒꯗꯕ ꯑꯗꯣ ꯃꯣꯏꯒꯤ ꯃꯑꯣꯡ ꯃꯇꯧꯗꯨꯅꯅꯦ ꯍꯥꯏꯗꯤ ꯋꯥꯥꯡ ꯁꯦ ꯍꯦꯛꯇ ꯄꯜꯂꯑꯕ ꯑꯗꯨꯅꯅꯦ ꯍꯦꯛꯇ ꯂꯣꯏꯅꯅꯤꯡꯗꯦ ꯍꯥꯏꯕ ꯑꯩꯈꯣꯏꯅꯖꯤꯦ
ꯑꯗꯨꯒꯤ ꯍꯥꯏꯗꯤ ꯎ ꯃꯦꯝꯁ ꯁꯨꯕꯥ ꯂꯁꯃꯤꯗꯣ ꯃꯥꯗꯤ ꯅꯨꯡꯉꯥꯏ
ꯎꯝ ꯐꯣꯏ ꯑꯗꯨꯗꯤ ꯑꯗꯩ ꯃꯦꯃꯤꯅꯁꯨ ꯇꯞꯄꯨꯗꯤ ꯇꯞꯄ ꯐꯅꯦ ꯑꯗꯨꯒ ꯑꯁ ꯀꯩꯅꯣ ꯑꯦꯛꯖꯥꯝ ꯃꯅꯨꯡꯗꯗꯤ ꯂꯣꯏꯔꯦ ꯃꯥꯅ ꯄ꯭ꯔꯦꯛꯇꯤ ꯀꯌꯥ ꯃꯅꯨꯡꯗꯖꯒꯥꯗꯤ
ꯎꯝ
ꯑꯩꯕꯨꯗꯤ ꯌꯥꯝ ꯄꯥꯛ ꯊꯦꯡꯅꯔꯛꯇꯦ ꯑꯩꯈꯣꯏꯒꯤ ꯏꯃꯥꯟꯅꯕꯤ ꯑꯩꯈꯣꯏ ꯔꯣ ꯑꯅꯤ ꯈꯥꯏꯗꯣꯛꯑꯦꯕ
ꯑꯥ
ꯑꯦꯛꯇꯣ ꯃꯥꯅ ꯅꯕꯅꯤ ꯑꯦꯛꯖꯥꯝ ꯃꯅꯨꯡꯗꯗꯤ ꯌꯥꯝ ꯁꯥꯊꯤ ꯑꯩꯈꯣꯏ ꯑꯣꯖꯥ ꯃꯌꯥꯝꯗ ꯂꯥꯏꯔꯤꯛ ꯇꯥꯛꯄꯗꯤ ꯀꯅꯥꯅꯝ ꯅꯨꯡꯉꯥꯏꯅ
ꯍꯧꯖꯤꯛ ꯐꯒꯤ ꯑꯣꯏꯅꯗꯤ ꯍꯧꯖꯤꯛꯀꯤ ꯃꯦꯝ ꯁꯨꯕꯥꯁꯃꯤ ꯍꯥꯏꯕꯗꯣ
ꯎꯝ ꯑꯗꯣ ꯑꯅꯧꯕ ꯑꯝꯨ ꯂꯥꯛ ꯄꯨ
ꯑꯅꯧꯕ ꯀꯩꯅꯣꯒꯤ ꯑꯩꯈꯣꯏꯒꯤ ꯁꯦꯠ ꯇꯥꯛꯄꯗꯣ ꯑꯗꯨ ꯃꯥꯁ
ꯎꯝ ꯑꯅꯧ ꯀꯣꯊ ꯀꯨꯃꯔ
ꯂꯟꯁꯅꯥ ꯍꯥꯏꯕ꯭ꯔꯥ
ꯑꯥ ꯍꯣꯏꯅꯦ ꯃꯁꯛꯄꯨꯗꯤ ꯈꯪꯉꯤ ꯃꯃꯤꯡ ꯈꯪꯗꯕ ꯁꯨꯕꯥ ꯂꯛꯁꯃꯤꯕꯨꯗꯤ ꯑꯩꯈꯣꯏꯒꯤ ꯃꯦꯕꯨꯅꯤ ꯇꯥꯔꯣꯏꯒ ꯄꯨꯜꯂꯞ ꯆꯪꯃꯤꯟꯅꯔꯛꯏꯗꯅ ꯑꯗꯨꯅ ꯈꯪꯉꯦꯕ ꯑꯗꯨꯒ ꯑꯩꯈꯣꯏ ꯆꯪꯉꯛꯇꯦ ꯍꯥꯏꯕ ꯋꯥꯅꯦꯕ ꯃꯃꯤꯡ ꯀꯩꯀꯥ ꯇꯥ ꯈꯣꯠꯄꯗꯨꯗ ꯃꯥ ꯑꯣꯏꯔꯃꯅꯤ ꯕꯨꯗ ꯈꯪꯕꯥ꯫
ꯃꯥꯝ ꯃꯦꯔꯤꯅꯥ ꯁꯨ ꯑꯗꯨꯝ ꯅꯨꯉ꯭ꯒꯥꯏ ꯗꯥ꯫
ꯎꯝ ꯅꯨꯉ꯭ꯒꯥꯏ ꯃꯁꯨ꯫ ꯑꯗꯨꯒꯥ ꯃꯥꯁꯦ ꯑꯥ꯫ ꯍꯣꯌꯥꯏꯠ ꯕꯣꯔꯗ ꯗꯥ ꯇꯥꯀꯀꯦ ꯐꯥꯑꯣ ꯗꯤ ꯏꯝꯝ ꯒꯏꯟ ꯇꯥꯕꯅꯦ ꯕꯥ ꯀꯣ꯫ ꯑꯥ ꯑꯗꯨꯒꯥ ꯍꯦꯛ ꯁ꯭ꯂꯥꯏꯗ ꯗꯥ ꯃꯥꯅꯥ ꯍꯦꯛ꯫ ꯇꯥꯈꯔꯥꯕꯥ꯫ ꯑꯥ ꯍꯨꯔꯦ ꯑꯗꯨꯝ ꯑꯈꯣꯏ ꯗꯨꯝ ꯑꯈꯣꯏ ꯃꯁꯦꯟ ꯍꯥꯏꯅꯦꯏ ꯅꯦ꯫ ꯃꯥꯝ ꯍꯣꯌꯥꯏꯠ ꯕꯣꯔꯗ ꯗꯥ ꯇꯥꯀꯀꯦ ꯐꯥꯑꯣ ꯗꯤ ꯐ꯭ꯍꯖꯅꯥ ꯒꯏꯟ ꯇꯥꯅꯥ ꯇꯥꯀꯀꯦ꯫ ꯑꯗꯨꯒꯥ ꯃꯥꯅꯥ ꯁ꯭ꯂꯥꯏꯗ ꯍꯦꯛ ꯎꯠꯂꯥ ꯗꯤ ꯍꯥꯑꯣꯔꯦ ꯃꯥꯏ ꯍ꯭ꯋꯅꯥꯕꯤ꯫
ꯑꯩꯅꯥ ꯑꯣꯖꯥ ꯅꯨꯡꯒꯥꯏꯇꯥꯕꯥ ꯅꯤꯔꯃꯂꯥ ꯅꯨꯉ꯭ꯒꯥꯏꯇꯤꯌꯦ꯫
ꯃꯥꯝ ꯔꯥꯙꯥ ꯗꯨ ꯅꯨꯉ꯭ꯒꯥꯏꯇꯦ ꯏꯗ꯫
ꯗꯥꯁꯨ ꯅꯨꯡꯉꯥꯏꯇꯦ ꯑꯁ ꯃꯤꯝ ꯔꯗꯥꯅ ꯃꯥ ꯑꯩꯈꯣꯏꯒꯤ ꯃꯁꯔꯨꯝ ꯀꯜꯇꯤꯚꯦꯁꯟꯅꯦꯕ ꯃꯥꯅ ꯇꯥꯛꯄꯗꯣ ꯐꯔꯁꯦꯟꯝꯗ
ꯑꯥ
ꯑꯗꯨꯗ ꯃꯥꯒꯤ ꯎ ꯃꯥꯁꯨ ꯁ꯭ꯂꯥꯏꯠꯇ ꯇꯥꯛꯄꯅꯤꯅ ꯁꯠ ꯁꯖ ꯁꯖꯠ ꯇꯥꯛꯈꯤꯗꯣꯏꯅꯦ ꯐꯣꯇꯣ ꯀꯥꯞꯁꯜꯂꯨꯁꯨ
ꯍꯣ ꯍꯣꯏ ꯇꯥꯁꯨ꯫ ꯇꯥꯗꯧꯅꯤ ꯍꯥꯌꯅꯥ ꯀꯧꯏ꯫ ꯐꯣꯇꯣ ꯁꯨ ꯀꯄꯇꯧꯅꯤ ꯇꯧꯕꯥ꯫
ꯎꯝ ꯑꯗꯨꯒꯥ ꯁꯤꯂꯦꯕꯁ ꯂꯣꯏꯔꯦ ꯒꯥꯏꯅꯥ ꯑꯁ꯭ꯍ꯫ ꯌꯥꯝ ꯐꯥꯑꯣꯎꯏ ꯗꯥ ꯃꯥ ꯗꯨ꯫
ꯈꯪꯒꯗꯦ ꯗꯥ ꯀꯞꯄꯨ ꯀꯄꯅꯤꯡꯒꯦ ꯈ꯭ꯂꯨ꯫
ꯑꯩ ꯄꯨꯡ ꯉꯣꯎ ꯉꯣꯎꯕꯅꯦ ꯀꯦꯏꯅꯣ꯫ ꯀꯣꯂꯦꯖꯀꯤ ꯑꯍꯥꯟꯕ ꯀꯩꯅꯣ ꯇꯧꯔꯛꯄꯗꯨꯗꯒꯤ
ꯃꯥꯅꯦ ꯑꯗꯨꯗꯥꯒꯤ ꯗꯤ ꯀꯣꯂꯦꯖ ꯑꯍꯥꯟ ꯕꯥ ꯀꯔꯄꯥꯗꯥ ꯈꯋꯥꯏ ꯋꯥꯕꯥ꯫ ꯦꯔ ꯀꯥꯔꯤ ꯂꯥꯏꯔꯤꯛ ꯄꯥꯔꯥꯒꯥ ꯑꯦꯀꯖꯥꯝ ꯁꯦ ꯊꯥꯗꯣꯏꯅꯣ ꯁꯦ꯫ ꯆꯔ ꯈꯗꯕꯗꯅ
ꯂꯥꯏꯕ꯭ꯔꯦꯔꯤ ꯗꯥ ꯈ꯭ꯔꯥ ꯆꯉ꯭ꯒꯦ꯫ ꯈ꯭ꯔꯥ ꯌꯦꯡꯒꯦ ꯑꯗꯨ꯫ ꯑꯅꯕꯅꯥ ꯃꯣꯏ ꯑꯥ ꯏꯕꯨꯛ ꯊꯥꯔꯦꯏ ꯗꯤ. ꯑꯦꯟ. ꯑꯦ
ꯎꯝ ꯎꯝ ꯑꯦꯁ ꯅꯣꯏ ꯃꯇꯝ ꯗꯥ ꯗꯦ ꯕꯨꯛ ꯊꯥꯕꯤꯔꯦꯏ ꯗ꯭ꯅꯥ ꯑꯈꯣꯏꯅꯥ ꯑꯍꯥꯅꯕꯥ꯫ ꯁꯦꯃꯤꯁ꯭ꯇꯔ ꯀꯔꯄꯥ ꯗꯤ ꯑꯦꯍꯍ ꯀꯔꯦꯃꯗꯥ ꯊꯥꯔꯀꯇꯦ꯫ ꯏꯕꯨꯛ ꯗꯤ ꯂꯥꯏꯔꯥ ꯗꯤ. ꯑꯦꯟ. ꯑꯦ
ꯍꯣꯏ
ꯊꯥꯔꯕꯅꯦ ꯅꯣꯏ ꯁꯔꯨꯛꯇ ꯏ ꯄꯣꯛꯀ ꯊꯥꯔꯛꯏꯗ
ꯆꯦ ꯑꯃꯗ ꯋꯥ ꯀꯣꯜꯗꯗ ꯊꯝꯕ